ꯑ ꯁꯤ ꯅꯪ ꯑꯣꯏꯅ ꯈꯨꯝꯗꯣꯏꯔꯥ꯫
ꯑꯦꯂ ꯍꯣꯏꯅ
ꯏꯁ ꯑꯩꯗꯤ ꯂꯩꯁꯥꯕꯤꯕꯨ ꯈꯨꯝꯒꯦ ꯍꯥꯏꯔꯒ ꯄꯥꯈꯪ ꯑꯣꯏꯅ ꯄꯥꯏꯈꯠꯂꯦꯅꯦ
ꯁꯤ ꯅꯨꯄꯥ ꯃꯆꯥꯁꯦ ꯂꯩꯁꯥꯕꯤꯕꯨ ꯌꯥꯝ ꯈꯨꯝꯅꯤꯡꯕꯅꯦꯕ ꯍꯅꯨꯕꯤ ꯑꯩꯅ ꯐꯣꯟ ꯇꯥꯎꯕꯒꯤ ꯄꯥꯏꯅꯤꯡꯗꯦ ꯀꯥꯏꯅ
ꯇꯠ ꯁ
ꯑꯌꯨꯛꯁꯤꯁꯨ ꯑꯩ ꯌꯥꯝ ꯅꯣꯛꯅꯤꯡꯕꯅꯦ ꯁꯤ ꯑꯉꯥꯡꯁꯦ ꯑꯉꯥꯡꯅꯦ ꯀꯥꯏꯅ
ꯐꯅꯤꯡꯕ ꯑꯉꯥꯡꯅꯦ ꯅꯣꯏꯁꯦ ꯈꯪꯕ꯭ꯔꯥ ꯑꯗꯨꯃꯥꯏꯅ ꯍꯥꯏꯒꯅꯨ ꯅꯪ ꯌꯥꯝ ꯑꯁꯦꯡꯕꯗ ꯊꯦꯡꯅꯔꯗꯤ ꯀꯞꯔ ꯂꯩꯒꯗꯕ ꯑꯉꯥꯡꯅꯦ ꯅꯪ ꯈꯪꯕ꯭ꯔꯥ ꯏꯁ
ꯌꯥꯔꯦ ꯌꯥꯔꯦ ꯀꯩꯗꯧꯔꯤꯅꯣ꯫
ꯀꯩꯗꯧꯏꯅꯣ ꯕ꯭ꯔꯦꯛ ꯂꯩꯕꯒꯤ ꯍꯧꯖꯤꯛ ꯑꯩꯒꯤ ꯃꯇꯝꯁꯦ ꯃꯇꯝꯁꯦ ꯀꯔꯤꯅꯣ ꯍꯥꯏꯌꯦ ꯄꯩꯁꯥꯅꯦ ꯍꯩꯌꯦ ꯑꯗꯨꯒꯤꯗꯃꯛꯇ ꯇꯧꯔꯛꯄꯅꯤ ꯀꯩꯅꯣ
ꯑꯁ
ꯂꯦꯝꯅ ꯈꯛ ꯂꯩꯊꯣꯛꯄ ꯌꯥꯕ꯭ꯔ ꯑꯗꯣ
ꯌꯥꯝ ꯍꯩꯔꯤꯅꯦ ꯄꯩꯁꯥ ꯇꯥꯟꯕꯒ
ꯄꯩꯩꯁꯥ ꯇꯥꯟꯕꯗꯤ ꯍꯩꯒꯗꯕ ꯀꯗꯥꯏ ꯀꯗꯥꯏꯗꯒꯤ ꯊꯣꯛꯄ ꯊꯣꯛꯄ ꯊꯕꯛꯇꯣ ꯐꯕꯨ ꯐꯔꯗꯤ ꯌꯥꯝ ꯃꯤꯕꯨ ꯀꯥꯏꯕ ꯏꯖꯠ ꯁꯣꯛꯀꯗꯕ ꯑꯣꯏꯔꯗꯤ ꯈꯪꯗ꯭ꯔꯦ ꯑꯗꯨ ꯅꯠꯇ꯭ꯔꯗꯤ ꯎꯝ
ꯇꯧꯋꯣ ꯇꯧꯋꯣ ꯇꯧꯋꯣ꯫
ꯄꯩꯁꯥꯗꯤ ꯇꯥꯟꯕ ꯍꯩꯒꯗꯕꯅꯦ ꯀꯔꯤꯔꯣ꯫
ꯌꯥꯝ ꯇꯧꯋꯣꯕ ꯑꯩ ꯉꯥꯏꯔꯝꯒꯦ
ꯑꯩꯅ ꯍꯥꯏꯕꯗꯣ ꯅꯤꯡꯁꯤꯡꯕ꯭ꯔꯥ
ꯅꯤꯡꯁꯤꯡꯉꯦꯍꯦ꯫ ꯅꯪ ꯑꯣꯛꯁꯥ ꯃꯇꯨꯝ ꯃꯇꯨꯝ ꯆꯥꯅꯤꯡꯕꯒꯤ
ꯑꯣꯛꯁꯥ ꯅꯠꯇꯦ ꯄꯨꯂꯞꯅꯦ ꯆꯥꯅꯤꯡꯉꯤꯁꯦ
ꯑꯣꯛꯁꯥꯁꯨ ꯌꯦꯟꯁꯨ ꯉꯥꯁꯨ ꯁꯟꯁꯥꯁꯨ ꯂꯣꯏꯅ ꯄꯤꯖꯒꯦ ꯀꯩꯅꯣ꯫
ꯉꯁꯤ ꯀꯦꯁ ꯌꯥꯝꯃꯦ ꯍꯥꯏꯗ
ꯌꯥꯝꯕꯅꯦ ꯑꯩꯒꯤ ꯑꯩꯈꯣꯏꯒꯤ ꯀꯔꯤꯅꯣ ꯎꯝ ꯃꯔꯤꯒꯨꯝꯕ ꯂꯩꯕꯅꯤ ꯑꯗꯨ ꯑꯩꯈꯣꯏꯒꯤ ꯎꯝ ꯖ꯭ꯆꯇꯣ ꯀꯔꯤꯅꯣ ꯑꯦꯃꯥꯔꯖꯦꯟꯁꯤ ꯂꯥꯛꯄꯒꯤ ꯍꯧꯖꯤꯛꯇꯣ ꯑꯅꯤꯒꯨꯝꯕ ꯇꯧꯔꯒ ꯆꯠꯈ꯭ꯔꯕ ꯑꯗꯣ ꯀꯃꯥꯏꯅ ꯇꯧꯒꯦꯔꯥ ꯈꯪꯗꯦ ꯑꯅꯤ ꯑꯍꯨꯝ ꯋꯥꯠ
ꯑꯍ ꯑꯗꯨꯗꯤ ꯑꯃꯈꯛꯇꯅꯤ ꯇꯧꯕ
ꯍꯦ ꯑꯅꯤ ꯇꯧꯈ꯭ꯔꯦꯕ ꯑꯩꯈꯣꯏꯒꯤ ꯈꯛ ꯇꯧꯕ ꯅꯠꯇꯦꯅ ꯃꯤꯒꯤꯁꯨ ꯁꯨꯝ ꯃꯌꯥꯝ ꯂꯩꯔꯤꯗꯨꯅ ꯑꯩꯈꯣꯏꯅ ꯄꯥꯏꯕ ꯈꯛꯇ ꯍꯥꯏꯕ ꯋꯥꯅꯤꯅ ꯀꯩꯅꯣ
ꯎꯝ ꯕꯤꯗꯤꯑꯣ ꯀꯣꯜ ꯇꯧꯔꯛꯑꯣꯅꯦ꯫
ꯑꯁ ꯅꯀꯣꯛꯇꯣ ꯉꯥꯎꯕ꯭ꯔꯣ ꯅꯪꯕꯣ꯫
ꯌꯦꯡꯅꯤꯡꯕꯩꯅꯦ ꯅꯣꯏ ꯇꯧꯕꯗꯣ ꯀꯃꯥꯏꯅ ꯇꯧꯕ꯭ꯔꯥ ꯍꯥꯏꯕꯗꯣ
ꯑꯗꯨ ꯑꯩꯈꯣꯏ ꯚꯤꯗꯤꯌꯑꯣꯒꯨꯝꯕ ꯄꯪꯂꯥꯎ ꯂꯧꯕ ꯇꯧꯕ ꯌꯥꯗꯦ ꯁꯤꯗ ꯀꯣꯔꯠꯀꯤ ꯄ꯭ꯔꯣꯁꯤꯗꯤꯡꯁꯇꯗꯤ ꯌꯥꯗꯦ ꯔꯦꯁꯇ꯭ꯔꯤꯛꯇꯦꯠ ꯑ ꯅꯪꯒꯤꯗꯤ ꯅꯪꯒꯤꯗꯤ ꯂꯧꯔꯣꯏ ꯅꯪꯗꯤ ꯃꯤꯁꯨ ꯅꯠꯇꯦ ꯉꯥꯎ
ꯀꯥꯏ ꯀꯥꯏꯗꯒꯤ ꯃꯤ ꯂꯥꯛꯄꯅꯣꯅꯦ꯫
ꯀꯥꯏꯗꯒꯤ ꯂꯥꯛꯀꯦꯔꯥ
ꯑꯗꯣ ꯃꯣꯏ ꯅꯣꯏ ꯀꯦꯁ ꯇꯧꯔꯤꯉꯩꯗ ꯃꯤ ꯌꯥꯝꯕ꯭ꯔꯥ ꯑꯗꯨ ꯃꯅꯨꯡꯗ
ꯉꯥꯏꯇꯦꯍꯦ ꯖ꯭ꯆꯁ ꯈꯣꯏꯒ ꯇꯧꯕꯅꯦ ꯑꯦ ꯃꯨꯚꯤꯗꯒꯤ ꯇꯥꯏꯞꯀ ꯇꯧꯕ ꯅꯠ
ꯑꯣ ꯃꯤ ꯂꯩꯇꯦ ꯃꯅꯨꯡꯗ꯫
ꯎꯝ
ꯖꯠꯁꯀ ꯅꯪꯒ ꯑꯗꯨꯒ
ꯎꯝ ꯑ ꯑꯗꯨꯒ ꯃꯣꯏ ꯑꯄꯣꯖꯤꯠ ꯄꯥꯔꯇꯤ ꯈꯣꯏ
ꯑꯗꯣ ꯅꯪꯗꯤ ꯀꯅꯥ ꯁꯞꯄꯣꯔꯠ ꯇꯧꯔꯤꯅꯣ
ꯏꯁ ꯃꯁꯥ ꯃꯁꯥꯒꯤ ꯀ꯭ꯂꯥꯏꯟꯕꯨ ꯇꯧꯒꯗꯕꯅꯤꯅꯦ ꯑꯗꯣ ꯃꯥꯕꯨ ꯇꯧꯈ꯭ꯔꯅꯤ ꯑꯗꯣ
ꯑꯗꯣ ꯃꯣꯏ ꯑꯗꯨꯝ ꯕꯣꯔꯣꯁꯨ ꯇꯧꯏꯤꯀꯣ ꯋꯥꯏꯑꯦꯀꯣ ꯄꯩꯁꯥ ꯄꯤꯔꯒ
ꯀꯅꯥꯕꯨ
ꯑ
ꯀꯅꯥꯕꯨ ꯍꯥꯏꯕ꯭ꯔꯣ
ꯑ ꯁꯤ ꯂꯣꯏꯔ ꯑꯁꯤꯕ ꯋꯥꯏꯅꯦ ꯀꯩꯅꯣ
ꯋꯥꯏꯕ ꯇꯥꯕꯅꯤꯅꯦ ꯄꯩꯁꯥ ꯄꯤꯔꯒ ꯐ꯭ꯔꯤꯗ ꯇꯧꯕꯤꯅꯤꯡ ꯇꯧꯕꯤꯗꯣꯏꯔ ꯑꯗꯣ
ꯑꯗꯣ ꯅꯪꯉꯣꯟꯗꯗꯤ ꯋꯥꯏꯔꯛꯄ꯭ꯔꯥ
ꯋꯥꯏꯕꯒꯤ ꯍꯧꯖꯤꯛ ꯊꯕꯛ ꯇꯧꯔꯤꯅꯤꯅꯦ ꯀꯩꯅꯣ
ꯋꯥꯎ ꯋꯥꯕ ꯋꯥꯕ ꯌꯥꯝ ꯉꯥꯡ ꯑꯣꯏꯔꯝꯕ ꯋꯥꯅꯅꯦ ꯑꯗꯨꯗꯤ
ꯅꯪꯗꯤ ꯀꯔꯤ ꯅꯦꯅꯥ
ꯑꯁ ꯄꯦꯃꯦꯟ ꯆꯪꯕ ꯉꯥꯏꯕ ꯉꯝꯗ꯭ꯔꯦꯗ ꯇꯥꯕꯔꯥ ꯍꯜꯂꯣ ꯉꯥꯥꯏꯔꯤꯅꯦ ꯀꯣ ꯉꯥꯏꯔꯤꯅꯦ
ꯎꯝ ꯉꯥꯏꯌꯣ ꯉꯥꯏꯌꯣ
ꯐꯒꯤ ꯅꯠꯇꯦ ꯑꯩꯗꯤ
ꯀꯔꯤ
ꯀꯌꯥ ꯄꯨꯡ ꯀꯌꯥꯅꯣ ꯕ꯭ꯔꯦꯛꯇꯣ ꯍꯜꯂꯣ ꯍꯜꯂꯣ ꯑ ꯀꯩꯗꯧꯔꯒꯦ ꯕꯤꯖꯤ ꯑꯣꯏꯕ꯭ꯔꯣ ꯕꯤꯖꯤ ꯑꯣꯏꯕ꯭ꯔꯣ
ꯀꯩꯅꯣ
ꯋꯥ ꯉꯥꯡꯉꯁꯨ ꯇꯥꯏꯌꯦ ꯑꯗꯨꯕꯨ ꯍꯧꯖꯤꯛ ꯍꯧꯖꯤꯛꯇ ꯉꯥꯡꯉꯒ
ꯏꯁ ꯑꯩꯅ ꯉꯁꯥꯏ ꯉꯥꯡꯉꯒ ꯅꯪꯅ ꯇꯥꯗ꯭ꯔꯒ ꯀꯩꯅꯣ ꯅꯪꯅ ꯑꯩꯒꯤ ꯃꯈꯣꯟꯁꯨ ꯇꯥꯕ ꯍꯩꯇ꯭ꯔꯒ ꯀꯔꯤ ꯋꯥꯔꯤ
ꯍꯧꯖꯤꯛꯇꯤ ꯐꯖꯅ ꯇꯥꯔꯦ ꯃꯨ ꯀꯌꯥꯅꯣ ꯕ꯭ꯔꯦꯛ ꯇꯧ
ꯍꯧꯖꯤꯦ ꯄꯨꯡ ꯀꯌꯥ ꯇꯥꯈꯕ꯭ꯔꯥ ꯄꯨꯡ ꯑꯃ ꯌꯦꯡꯕ ꯐꯥꯎ ꯇꯧꯗꯣꯏꯅꯦ
ꯑꯗꯣ ꯅꯪ ꯌꯨꯝ ꯍꯟꯕꯗꯤ
ꯌꯨꯝ ꯍꯕꯗꯤ ꯄꯨꯡ ꯃꯔꯤ ꯃꯉꯥ
ꯑꯍ ꯊꯦꯡꯗꯦꯍꯦ
ꯊꯦꯡꯗꯦꯍꯦ ꯅꯠꯆꯦꯅꯦ ꯑꯗꯨꯃꯥꯏꯅ ꯇꯧꯔ ꯂꯩꯕꯗꯣ
ꯑꯗꯣ ꯅꯊꯟꯗ ꯍꯟꯕ ꯅꯨꯡꯉꯥꯏꯕ꯭ꯔꯅꯦ
ꯅꯨꯡꯉꯥꯏꯅ ꯀꯩꯅꯣ ꯃꯊꯟꯗ ꯍꯟꯗꯗꯤ ꯑꯩ ꯅꯨꯄꯥꯒ ꯍꯟꯒꯦꯔꯥ ꯎꯝ ꯍꯣꯏ ꯃꯤꯒ ꯆꯠꯅꯤꯡꯗꯦ ꯏꯊꯟꯗ ꯆꯠꯄꯅ ꯅꯨꯡꯉꯥꯏ
ꯇꯧꯔꯛꯑꯦ ꯑꯃꯨꯛ ꯑꯁ ꯒ꯭ꯔꯤꯟ ꯕꯦꯠ ꯀꯥꯏꯅ
ꯎꯝ ꯑ ꯑꯦꯝ ꯀꯣꯋꯤꯡ ꯕꯦꯛ ꯀꯥꯏꯅ ꯇꯧꯈꯥꯏꯔꯗꯕꯅꯤ
ꯑꯞꯂꯣꯗ ꯇꯧꯔꯛꯀꯅꯤ ꯀꯍꯥꯏꯅ ꯇꯧꯁꯨ ꯇꯧꯔꯛꯇꯦ ꯑ ꯂꯥꯛꯇꯦ ꯄꯦꯁꯇ
ꯌꯥꯔꯦ ꯑꯩꯒꯤ ꯃꯤꯡꯗꯨ ꯂꯥꯛꯑꯒ ꯆꯪꯉꯣ ꯑꯗꯨ ꯂꯩꯔꯝꯅꯤ ꯑꯁ ꯋꯥꯏ ꯆꯂꯦꯗ ꯆꯦꯡꯉ ꯃꯒꯁꯨꯣ
ꯅꯇꯣꯝꯇ꯭ꯔꯣ ꯍꯧꯖꯤꯛ ꯂꯩꯔꯤꯁꯦ꯫
ꯎꯝ ꯑꯩꯒꯤ ꯑꯩꯅ ꯃꯄꯥꯟ ꯊꯣꯛꯄꯅꯤ ꯀꯩꯅꯣ ꯑꯩꯒꯤ ꯁꯦꯅꯤꯌꯔ ꯃꯌꯥꯝꯅ ꯑꯩꯅ
ꯎꯝ ꯁꯤꯅꯤꯌꯔꯗꯣ ꯅꯪ ꯅꯪꯉꯣꯟꯗꯒꯤ ꯑꯥ ꯑꯦꯠꯁꯇꯣ
ꯎꯝ
ꯈꯔ ꯂꯨꯕ ꯌꯥꯎꯕ꯭ꯔꯥ ꯅꯉꯣꯟꯒꯤ
ꯌꯥꯎꯋꯦ ꯌꯥꯎꯋꯦ
ꯑ ꯅꯪ ꯁꯥꯔ ꯀꯧꯔꯤꯔ ꯑꯗꯣ
ꯀꯧꯏꯅ ꯀꯧꯕ ꯇꯥꯕꯃꯤꯅꯦ ꯀꯅꯣ
ꯕꯨꯡꯉꯣ ꯅꯠꯇ꯭ꯔꯒ ꯅꯅꯥꯎ ꯀꯧꯗꯣꯏꯅꯅꯤ
ꯎꯝ ꯑꯗꯨꯕꯨ ꯑꯩꯈꯣꯏꯒꯤ ꯃꯤ ꯑꯣꯏꯕꯒꯤ ꯀ꯭ꯔꯤ ꯁꯨꯇꯤ ꯀꯥꯏꯗ ꯐꯥꯕꯅꯤ ꯃꯣꯏꯗꯤ
ꯇꯃꯦꯡꯂꯣꯡꯗꯒꯤ ꯏꯔꯣ ꯃꯣꯏꯁꯨ
ꯎꯝ ꯈꯣꯏꯗ ꯇꯅꯤ
ꯑ ꯃꯉꯅꯦꯟ ꯆꯇ
ꯎꯝ
ꯀꯩ ꯀꯧꯔꯤꯅꯣ ꯃꯉꯣꯟꯗ
ꯗꯥ ꯄꯧꯅ ꯀꯩꯅꯣ
ꯑꯣ ꯑꯣ ꯃꯤ ꯃꯤ ꯂꯩꯔꯁꯨ ꯑꯗꯨꯝ ꯀꯧꯕ꯭ꯔꯥ ꯑꯗꯨꯅꯥꯏꯅꯦ
ꯍꯅ
ꯌꯥꯝ ꯅꯨꯡꯉꯥꯏꯅꯦ ꯅꯪ ꯄꯦꯃꯦꯟ ꯇꯉꯃꯪꯅꯦ
ꯎ ꯑꯁ
ꯎ
ꯎꯝ ꯐꯪꯉꯅꯤ
ꯌꯦꯟꯁꯥꯡ ꯍꯥꯎꯋ ꯆꯥꯅꯕ ꯉꯥꯏꯔꯤꯅꯦ
ꯎꯝ
ꯑꯅꯠꯇꯔꯤ ꯉꯔꯤꯅꯦ
ꯌꯥꯔꯦꯀꯣ ꯌꯥꯔꯦꯀꯣ ꯅꯪꯗꯨ ꯃꯌꯥꯝ ꯂꯩꯔꯒ
ꯐꯦꯁꯕꯨꯛꯀꯤꯗꯣ ꯇꯪꯈꯥꯏ ꯇꯧꯔꯁꯦ
ꯇꯪꯈꯥꯏ ꯂꯧꯕ ꯉꯝꯃꯔꯣꯏ ꯉꯝꯃꯔꯣꯏ
ꯎꯝ ꯑꯩ ꯋꯥꯔꯦꯕ ꯑꯁ ꯌꯦꯟꯁꯥꯡ ꯍꯥꯎꯕ ꯁꯇꯥꯥꯎꯐ ꯐ꯭ꯔꯤ
ꯅꯪꯅ ꯏꯟꯁꯥꯡ ꯍꯥꯎꯕ ꯃꯔꯝ ꯌꯥꯝ ꯉꯥꯡꯕꯒꯤ ꯑꯩꯁꯨ ꯏꯟꯖꯥꯡ ꯍꯥꯎꯕ ꯆꯥꯅꯤꯡꯔꯛꯈ꯭ꯔꯦꯕꯣ꯫ ꯃꯪꯇ ꯆꯥ ꯅꯍꯥꯟꯗꯤ ꯑꯗꯨꯝ ꯆꯥꯏꯅ ꯑꯩ ꯂꯥꯁ ꯋꯤꯛꯇꯤ ꯌꯥꯝ ꯏꯁ ꯏꯁꯥ ꯆꯥꯃꯟꯗꯅ
ꯇꯜꯂꯕꯣ
ꯝ ꯍꯧꯖꯤꯛꯇꯤ ꯆꯥꯅꯤꯡꯕ ꯍꯧꯔꯛꯑꯦꯕ ꯅꯪꯅ ꯑꯗꯨꯝ ꯍꯥꯏꯕꯒꯤ ꯈꯜꯂꯒ ꯑꯩꯅ ꯏꯟꯁꯥꯡ ꯊꯣꯡꯕ ꯍꯥꯎꯕꯗꯣ ꯈꯜꯂꯒ ꯑꯃꯨꯛꯀ ꯊꯣꯡꯔꯒ ꯆꯥꯅꯤꯡꯕ ꯐꯥꯎꯔꯛꯑꯦꯕ
ꯑꯩꯁꯨ ꯁꯨꯃꯥꯏꯅ ꯈꯜꯂꯤꯅꯦ ꯑꯗꯣ ꯈꯔ ꯑꯣꯕ ꯄꯩꯁꯥ ꯉꯥꯏꯔꯤꯅꯦꯕ
ꯎꯝ
ꯑꯗꯣ ꯑꯩꯅ ꯍꯥꯏꯕꯗꯣ ꯈꯜꯂꯨꯒꯣ
ꯀꯩꯅꯣ ꯈꯜꯂꯦ ꯈꯜꯂꯦ ꯀ꯭ꯔꯦꯁꯨ ꯅꯨꯡꯉꯥꯏꯅ
ꯉ ꯃꯣꯏꯗ
ꯅꯨꯡꯉꯥꯏ ꯑꯩꯒꯤꯗꯨꯗꯥꯥ ꯍꯥꯟꯅ ꯑꯗꯨꯝ ꯗ꯭ꯔꯣꯞ ꯇꯧꯕꯤꯌꯦꯅ ꯀꯩꯅꯣ
ꯑꯁ ꯅꯣꯏ ꯗꯗꯥꯗꯣ ꯀꯝꯐꯣꯔꯇꯦꯕꯜ ꯑꯣꯏꯔꯣꯏꯕ ꯅꯪ
ꯌꯥꯝ ꯑꯣꯏ ꯌꯥꯝ ꯑꯣꯏ ꯌꯥꯝ ꯑꯣꯏ ꯎꯝ ꯃꯤꯌꯥꯝꯕ ꯀꯝꯐꯣꯔꯇꯦꯕꯜ ꯇꯧꯗ꯭ꯔꯗꯤ ꯀꯅꯥꯕꯨ ꯑꯣꯏꯗꯣꯏꯔꯥ ꯎ
ꯑꯩꯅ ꯍꯥꯏꯕꯗꯣ
ꯅꯪꯁꯤꯅꯀꯣ ꯑꯩꯒꯤ ꯌꯨꯝ ꯄꯥꯟꯍꯟꯅꯤꯡꯕꯅꯤ ꯁꯤꯅ ꯎꯝ ꯅꯪ ꯆꯥꯛ ꯆꯥꯅꯤꯡꯉꯥꯏ ꯑꯩꯅ ꯌꯨꯝ ꯄꯥꯟꯒꯗꯕ ꯅꯨꯡꯉꯥꯏꯔꯦꯍꯦ ꯅꯪꯗꯤ
ꯑꯁ ꯅꯨꯡꯉꯥꯏꯕꯅꯦ ꯑꯁꯤꯅꯤ ꯃꯆꯦ ꯂꯩꯕꯁꯤ
ꯎꯝ ꯑꯔꯃꯅꯤ
ꯑꯗꯨꯒꯤꯅꯦ ꯊꯨꯅ ꯄꯥꯟꯈꯣ ꯉꯥꯏꯔꯤꯅꯦ ꯑꯩꯗꯤ꯫
ꯌꯥꯔꯦ
ꯆꯥꯛ ꯊꯣꯡꯕꯒꯨꯝꯕ ꯇꯥꯔꯒꯗꯤ ꯑꯗꯨꯝ ꯂꯥꯛꯇꯣꯏꯅꯦ꯫
ꯑꯁꯤꯅ ꯍꯧꯖꯤꯛ ꯄꯥꯏꯕꯗꯣ ꯊꯕꯛ ꯂꯩꯔꯤꯕ꯭ꯔꯥ ꯇꯧꯅꯤꯡꯉꯥꯏ ꯅꯪꯒꯤꯁꯨ
ꯑ ꯂꯩꯇ꯭ꯔꯦ꯫
ꯂꯧꯁꯤꯟꯕꯈꯛ
ꯎꯝ ꯑꯧ ꯑꯩꯒꯤ ꯅꯠꯇꯦ ꯍꯥꯏꯕ꯫
ꯑꯣ ꯅꯪꯒꯤꯗꯤ ꯀꯗꯥꯏ ꯆꯠꯈ꯭ꯔꯦ
ꯃꯥꯡꯈ꯭ꯔꯦ ꯍꯥꯏꯅ
ꯎꯝ꯫
ꯃꯥꯍꯟꯈ꯭ꯔꯦ ꯕꯤꯠ ꯂꯩꯇꯕ꯫
ꯕꯤꯠ ꯂꯩꯇꯕ ꯑꯍꯤꯎꯕ ꯆꯥꯅꯤꯡ ꯆꯥꯕ ꯐꯪꯉꯔꯣꯏ꯫ ꯀꯃꯥꯏꯅ ꯇꯧꯁꯤꯅꯨ
ꯑ ꯑꯩ ꯀꯥꯎꯕꯩꯅꯤꯅꯦ ꯁꯨꯝ ꯑꯩꯒꯤ ꯄꯥꯁꯋ꯭ꯔꯥꯠꯇꯣ ꯑꯗꯨꯒꯤ꯫ ꯑꯣꯏ ꯑꯣꯏꯔꯣꯏ ꯌꯥꯅ ꯊꯥꯖꯤꯟꯕꯗꯤ ꯌꯥꯕ ꯌꯨꯁꯇꯤ ꯇꯧꯕ ꯌꯥꯗꯕ ꯑꯗꯨꯒꯤ
ꯑꯣ
ꯑꯗꯨꯒꯤ ꯑꯣꯏꯔꯔꯣꯏ ꯍꯥꯏꯅ
ꯎꯝ
ꯁꯨꯇꯤ ꯉꯥꯏꯔꯤꯅꯦ ꯑꯦꯀꯥꯎꯟ ꯑꯃ ꯁꯦꯝꯅꯕ꯫
ꯌꯥꯔꯔꯣꯏ ꯍꯟꯗꯛꯇꯤ꯫
ꯎꯝ꯫ ꯑꯗꯣ ꯅꯪ ꯄꯦꯃꯦꯟ ꯆꯪꯉꯀꯥꯟꯗ ꯁꯦꯚꯤꯡ ꯈꯔ ꯇꯧꯍꯧꯔꯣ ꯑꯩꯉꯣꯟꯗ ꯊꯥꯅꯕ
ꯎꯝ ꯌꯥꯏꯌꯦ ꯑꯗꯨ ꯀꯌꯥꯒꯨꯝꯕꯗꯤ ꯅꯪ ꯐꯪꯍꯧꯕ꯭ꯔꯣ꯫
ꯁꯚꯦꯟ ꯍꯟꯗ꯭ꯔꯦꯠ ꯁꯤꯛꯁꯇꯤ ꯑꯣꯏꯔꯝꯅꯤ
ꯌꯥꯝꯗꯦꯅ
ꯌꯥꯗ
ꯅꯪꯒꯤ ꯋꯥꯉꯥꯡ ꯁꯉꯥꯡꯅ ꯌꯥꯗꯌꯦꯕꯥ ꯈꯪꯕ꯭ꯔꯥ ꯑꯩꯅ ꯅꯪꯉꯣꯟꯗ ꯈꯨ ꯀꯕꯗꯨ ꯎꯝ ꯑꯩ ꯈꯈꯣꯏꯗꯒꯤ ꯅꯦꯝꯃꯦ ꯈꯪꯕ꯭ꯔꯥ ꯄꯩꯁꯥꯗꯣ ꯑꯗꯨ ꯅꯪꯒꯤ ꯋꯥꯉꯥꯡ ꯁꯉꯥꯡꯗꯅꯦꯕ ꯑꯗꯨꯝ ꯑꯗꯨ ꯑꯣꯏꯔꯁꯨ ꯑꯩꯗꯣ ꯑꯩꯒꯤ ꯊꯕꯛꯇꯣ ꯃꯥꯡꯍꯟꯅꯤꯡꯃꯟꯕꯒꯤ ꯅꯪꯕꯨ ꯇꯧꯍꯒꯅꯤ
ꯑ ꯀꯅꯣ ꯋꯥ ꯍꯥꯏ ꯇ
ꯀꯩꯅꯣ ꯍꯥꯏꯌꯣ ꯆꯩ ꯂꯥꯛꯀꯅꯤꯅ
ꯑ
ꯅꯆꯤꯟꯗꯣ ꯌꯥꯝ ꯂꯨꯁ ꯑꯣꯏꯔꯒꯦꯀꯣ
ꯑꯣꯏꯗꯦ ꯑꯣꯏꯗꯦ ꯐꯖꯅ ꯇꯥꯏꯠ ꯇꯧꯕꯅꯦ ꯅꯪ ꯈꯪꯗꯕꯒꯤꯅꯤ ꯅꯪ ꯎꯕ꯭ꯔꯥ
ꯃꯆꯤꯟꯗꯣ ꯊꯣꯛꯅꯤꯡꯉꯥꯏ ꯈꯛꯇ
ꯍꯧꯖꯤꯛ ꯂꯣꯏꯔꯒ ꯑꯃꯨꯔꯛꯛꯇꯧꯔꯒꯗꯤ ꯉꯁꯤꯒꯤꯗꯤ ꯅꯤꯡꯅꯨꯡꯁꯤꯟꯒꯤꯗꯤ ꯌꯥꯔꯦ